ꯍꯜꯂꯣ
ꯑꯩ ꯉꯔꯥꯡ ꯅꯣꯏ ꯂꯥꯛꯑꯝꯃꯦ ꯅꯪ ꯂꯩꯔꯝꯗꯦ ꯅꯪ ꯀꯥꯏ ꯆꯠꯂꯨꯢ ꯀꯥꯏꯅꯣꯝ ꯆꯠꯈꯤ ꯍꯥꯏ ꯀꯥꯏ ꯆꯠꯂꯨꯏꯅꯣ
ꯑꯩ ꯉꯔꯥꯡꯅꯦ ꯑꯥ ꯀꯩꯅꯣꯗ ꯆꯠꯂꯦ ꯈꯥꯡꯕꯣꯛꯄꯤꯗꯁꯨ ꯆꯠꯂꯨꯏ ꯌꯧꯔꯛꯑꯦ ꯏꯄꯟ ꯊꯧ ꯈꯣꯏꯗ ꯆꯪꯉꯛꯑꯦ
ꯎꯝ
ꯑꯗꯨꯒ ꯇꯥꯡ ꯃꯩꯗꯣꯡꯁꯨ ꯌꯧꯔꯛꯑꯦ ꯂꯝꯖꯥꯎꯁꯨ ꯂꯣꯏꯅ ꯌꯧꯔꯛꯑꯦꯁꯦ ꯑꯩꯈꯣꯏꯒꯤ ꯏꯄꯟꯗꯧ ꯍꯣꯏꯗ ꯂꯣꯏ ꯆꯪꯉꯛꯑꯦ ꯏꯆꯦ ꯆꯧꯕꯤꯗꯁꯨ ꯌꯧꯔꯛꯑꯦ
ꯀꯣꯏꯕ ꯆꯠꯂꯨꯏꯔꯕ
ꯑꯥ ꯃꯥꯏ ꯃꯆꯥꯅꯨꯄꯤꯗꯣ ꯍꯟꯗꯛꯀꯤ
ꯑꯑꯥ
ꯂꯣꯍꯣꯡꯕ
ꯎꯝ
ꯑꯗꯨꯗꯩꯗ ꯂꯨꯍꯣꯡꯕ ꯌꯥꯎꯕ ꯉꯝꯗ꯭ꯔꯦ ꯊꯕꯛ ꯑꯃ ꯆꯠꯇꯅ ꯑꯗꯨꯗꯨꯅ ꯉꯁꯤ ꯂꯥꯛꯏꯅꯦꯅ ꯉꯔꯥꯡ ꯆꯠꯂꯨꯏꯌꯦ
ꯑꯣ ꯂꯨꯍꯣꯡꯕ ꯀꯩꯅꯣ ꯂꯨꯍꯣꯡꯕ ꯍꯥꯏꯔꯒ ꯑꯣ ꯂꯨꯍꯣꯡꯕ ꯍꯥꯏꯔꯒ ꯑꯩꯁꯦ ꯎꯝ ꯅꯤꯡ ꯀꯩꯅꯣꯝꯕꯨ ꯅꯤꯡꯕꯨ ꯅꯤꯡꯖꯤꯡꯉꯦ ꯎꯝ ꯂꯨꯍꯣꯡꯕ ꯍꯥꯏꯁꯦ ꯃꯣꯏ ꯃꯩꯇꯩꯒꯤ ꯂꯨꯍꯣꯡꯕꯖꯦ ꯀꯃꯥꯏ ꯀꯃꯥꯏ ꯇꯧꯒꯦ ꯍꯥꯏꯗꯤ ꯎꯝ ꯅꯪ ꯑꯝꯇ ꯍꯥꯏꯔꯛꯎꯅꯦ ꯂꯨꯍꯣꯡꯕꯒꯤ ꯃꯑꯣꯡ ꯃꯇꯧꯁꯤꯡꯗꯣ
ꯑꯩꯈꯣꯏ ꯃꯤꯇꯩꯒꯤ ꯂꯨꯍꯣꯡꯕꯗꯤ ꯀꯩꯅꯣ ꯄꯣꯠꯂꯣꯏꯀ ꯁꯦꯠꯂꯒ ꯅꯤꯄꯥꯅ ꯅꯨꯄꯤ ꯃꯌꯨꯝꯗ ꯂꯥꯛꯑꯒ ꯁꯨꯃꯥꯡꯗ ꯂꯩꯒ ꯀꯣꯏꯔꯒ ꯀꯨꯟꯗꯣꯛꯀ ꯍꯨꯛꯅꯔꯀꯥꯟꯗ ꯕꯣꯔ ꯅꯤꯄꯥꯗꯨꯒꯤ ꯃꯌꯨꯝꯗ ꯑꯃꯨꯛ ꯄꯨꯔꯥ ꯆꯠꯈꯤꯕꯗꯨꯅꯦ
ꯑꯗꯨꯃꯥꯏꯅ ꯅꯠꯇꯦ ꯑꯩꯅ ꯍꯥꯏꯔꯗꯤ ꯍꯥꯏꯗꯤ ꯃꯥꯖꯦ ꯍꯥꯟꯅ ꯆꯦꯜꯂꯅꯤ ꯑꯗꯒꯤ ꯆꯦꯟꯕ ꯅꯠꯇ꯭ꯔꯒꯅ ꯍꯥꯏꯅ ꯁꯤꯡꯅꯗꯅ ꯇꯧꯔꯅꯤ ꯑꯗꯒꯤ
ꯆꯦꯟꯕ ꯆꯦꯟꯕ
ꯑꯗꯒꯤ ꯀꯃꯥꯏꯅ ꯑꯗꯨ ꯃꯇꯨꯡꯗ ꯀꯩ ꯀꯩ ꯀꯃꯥꯏꯅ ꯇꯧꯕ ꯈꯣꯠꯄ ꯑꯍꯟꯖꯤꯡꯅ ꯀꯃꯥꯏ ꯀꯃꯥꯏꯅ ꯇꯧꯕ ꯈꯣꯠꯄꯁꯤꯡꯗꯣ ꯐꯖꯅ ꯍꯥꯏꯔꯛꯑꯣ ꯑꯝꯇ
ꯑꯩꯈꯣꯏꯒꯤ ꯆꯦꯜꯂꯅꯤꯗꯅ ꯌꯥꯅꯔ ꯃꯇꯨꯡꯗ ꯅꯨꯄꯥꯁꯤꯒ ꯅꯨꯄꯤꯁꯤꯒ ꯅꯨꯡꯁꯤꯅꯔꯒ
ꯈꯔ ꯇꯞꯅ ꯍꯥꯏꯔꯛꯑꯣ
ꯑꯗꯨꯒꯅꯦ ꯆꯦꯜꯂꯀꯥꯟꯗꯅꯦ ꯑꯩꯈꯣꯏꯒꯤ ꯑꯍꯜ ꯂꯃꯟ ꯊꯥꯔꯛ ꯑꯒ ꯋꯥ ꯂꯦꯞꯅꯔꯅꯤ ꯁꯤꯅꯤ ꯊꯥꯗ ꯍꯣꯡꯁꯤ ꯇꯥꯔꯤꯛ ꯁꯨꯛꯇ ꯍꯣꯡꯁꯤ ꯊꯕꯥꯜ ꯁꯨꯛꯇ ꯍꯣꯡꯖꯦꯅ ꯄꯥꯟꯅꯔꯦꯗꯅ ꯑꯗꯨꯒ ꯍꯣꯡꯉꯦ ꯊꯕꯥꯜ ꯅꯨꯃꯤꯠ ꯑꯐꯕ ꯍꯣꯡꯉꯀꯥꯟꯗ ꯍꯣꯡꯉ ꯃꯇꯨꯡꯗ
ꯏꯁ ꯉꯥꯏꯈꯣ ꯍꯦ ꯅꯪꯁꯨ ꯅꯪꯗꯤ ꯍꯦꯛꯇ ꯁꯝ ꯁꯝ ꯁꯝꯖꯜꯂꯛꯑꯦ ꯍꯣꯡꯗ꯭ꯔꯤꯉꯩ ꯃꯔꯛꯇꯨꯗ ꯅꯨꯃꯤꯠꯀꯁꯦ ꯐꯥꯗꯣꯛꯅꯕꯒꯤ ꯑꯥ ꯂꯩꯕ ꯃꯇꯝꯗꯒꯁꯦ ꯀꯨꯝꯍꯩ ꯍꯔꯥꯎ ꯊꯣꯛꯄꯗꯒꯁꯦ ꯅꯨꯄꯥꯒꯤ ꯃꯌꯨꯝꯅ ꯅꯨꯄꯤꯒꯤ ꯗ꯭ꯔꯦꯁꯀ ꯊꯤꯟꯕ ꯀꯥꯏꯀꯥꯗꯣ ꯆꯤꯊꯗꯕꯤꯗ ꯂꯣꯏ ꯍꯥꯏꯔꯛꯑꯣ ꯍꯥꯏꯕ ꯁꯝꯖꯜꯂꯛꯀꯅꯣ ꯍꯥꯏꯕ
ꯊꯤꯜꯂꯦ ꯑꯩꯅ ꯁꯨꯝ ꯁꯝꯖꯟꯈꯤꯕ ꯋꯥꯅꯦ ꯑꯩꯈꯣꯏꯒꯤ ꯏꯄꯥ ꯃꯌꯨꯝꯅ ꯍꯩꯖꯤꯡ ꯄꯣꯠ
ꯆꯦꯜꯂ ꯃꯇꯨꯡꯗ ꯍꯩꯖꯤꯡꯄꯣꯠ ꯀꯔꯤ ꯀꯔꯥꯒ ꯊꯥꯔꯦ ꯅꯨꯄꯤꯁꯤꯒꯤ ꯁꯦꯠꯅꯕ ꯐꯤꯔꯣꯟ ꯀꯖꯦ ꯔꯥꯅꯤ ꯈꯨꯔꯈꯨꯟ ꯃꯅꯥꯎ ꯐꯩꯕꯥꯛ ꯑꯗꯒꯤ ꯈ꯭ꯋꯥꯡꯒꯤ ꯐꯅꯦꯛ ꯐꯤꯒꯦꯒꯁꯦ ꯂꯣꯏꯅ ꯂꯩꯔ ꯊꯤꯟꯗꯣꯏꯅꯦ ꯑꯝꯇ ꯋꯥꯠꯍꯜꯂꯣꯏ ꯑꯗꯨꯒ ꯍꯩꯖꯤꯡꯕꯣꯠꯁꯤꯗ ꯂꯣꯏ ꯌꯥꯎꯔꯛꯇꯣꯏꯅꯦ
ꯑꯗꯨ ꯈꯛꯇꯔꯅꯦ ꯁꯦꯟꯗꯜ ꯈꯨꯅꯤꯡ ꯋꯥꯡꯕꯤ ꯁꯅꯥ ꯂꯤꯛꯀꯣꯟ ꯀꯥꯏꯅ
ꯌꯥꯎꯋꯦ ꯁꯅꯥꯂꯨꯄꯥꯗꯩ ꯀꯩꯗꯩ ꯂꯣꯏꯅ ꯅꯨꯄꯤꯖꯤꯒꯤ ꯑꯝꯇ ꯋꯥꯠꯇꯅ ꯂꯣꯏꯅ ꯊꯤꯟꯗꯣꯏꯅꯦ ꯃꯥꯒꯤ ꯂꯥꯡꯕ ꯃꯄꯣꯠ ꯃꯆꯩꯖꯦ ꯄꯩꯁꯥ ꯌꯥꯝ ꯆꯪꯉꯤꯗ ꯅꯨꯄꯤꯒꯤ ꯂꯥꯡꯅꯕ ꯍꯣꯠꯅꯕꯗ ꯂꯨꯄꯥ ꯆꯦꯜꯂꯥꯛꯑꯒ ꯊꯤꯟꯅꯕ ꯍꯣꯠꯅꯕꯗꯖꯨ ꯂꯨꯄꯥ ꯂꯤꯁꯤꯡ ꯌꯥꯡꯈꯩ ꯍꯨꯝꯐꯨꯗꯤ ꯑꯗꯨꯝ ꯂꯣꯏ ꯑꯗꯩ ꯂꯨꯍꯣꯡꯕꯗꯖꯨ ꯄꯩꯁꯥ ꯌꯥꯝ ꯆꯪꯉꯤꯗ ꯑꯩꯈꯣꯏ ꯃꯤꯇꯩꯒꯤ ꯂꯥꯛ ꯃꯔꯤ ꯃꯉꯥꯒꯤ ꯆꯥꯡꯗꯤ ꯍꯥꯏꯅ ꯆꯪꯉꯦ ꯃꯥꯒꯤ ꯂꯨꯍꯣꯡꯕꯖꯤꯗ ꯃꯥꯏ ꯗꯦꯕꯣꯁꯟ ꯀꯔꯤ ꯀꯔꯥ ꯀꯥꯗꯤ ꯑꯗꯨꯀꯇꯤ ꯊꯥꯗꯦꯗ ꯑꯗꯨꯖꯨ ꯗꯦꯀꯣꯁꯟꯗꯇ ꯂꯨꯄꯥ ꯂꯥꯛ ꯑꯅꯤ ꯑꯍꯨꯝꯒꯤ ꯃꯌꯥ ꯆꯪꯉꯤꯗ
ꯑꯗꯨꯗꯤ ꯅꯨꯄꯤ ꯃꯌꯨꯝꯒꯤꯖꯨ ꯅꯨꯄꯥ ꯃꯌꯨꯝꯒꯤꯖꯨ ꯂꯣꯏ ꯆꯪꯉꯦꯕ ꯅꯠꯇ꯭ꯔꯥ
ꯆꯪꯉꯦ ꯅꯤꯄꯥ ꯃꯌꯨꯝꯒꯤꯗꯤ ꯄꯨꯔꯒ ꯃꯌꯨꯝꯗ ꯅꯨꯄꯤ ꯃꯌꯨꯝꯗꯒꯤ ꯄꯨꯔꯒ ꯅꯤꯄꯥ ꯃꯌꯨꯝꯗ ꯊꯝꯃꯨꯗꯣꯏꯅꯤꯗꯣ ꯌꯥꯝ ꯆꯪꯉꯤꯗ ꯑꯗꯣ ꯍꯥꯟꯗꯛ ꯑꯩꯈꯣꯏ ꯏꯄꯟ ꯍꯣꯏꯒꯤꯗ ꯈꯥꯡꯕꯣꯛꯄꯤꯒꯤ ꯏꯄꯥꯟꯗꯩ ꯍꯣꯏꯗ ꯆꯠꯄꯗꯣ ꯂꯨꯍꯣꯡꯕ ꯌꯥꯎ ꯅꯪꯗ꯭ꯔꯦꯅ ꯄꯣꯠꯌꯦꯡ ꯄꯤꯔꯨꯕꯅꯤꯗ ꯂꯨꯄꯥ ꯂꯤꯁꯤꯡ ꯑꯃ ꯄꯣꯌꯦꯡ ꯄꯤꯔꯝꯃꯦ ꯂꯪꯡꯃꯩꯗꯣꯡꯗꯖꯨ ꯆꯪꯉꯛꯑꯦ ꯂꯝꯖꯥꯎꯗꯖꯨ ꯏꯆꯦꯆꯧꯕꯤꯒꯤꯗ ꯆꯪꯉꯛꯑꯦ ꯏꯄꯟꯗꯧ ꯃꯆꯥꯅꯨꯨꯄꯤ ꯂꯩꯕꯗꯣ ꯀꯨꯏꯅ ꯎꯅꯗ꯭ꯔꯕꯅꯤꯅ ꯋꯥꯠ ꯋꯥꯔꯤ ꯋꯥꯇꯥꯏ ꯇꯧꯔꯦ ꯍꯜꯂꯛꯄ ꯊꯦꯡꯉꯦ ꯉꯔꯥꯡ ꯅꯨꯡꯗꯥꯡꯒꯤ ꯄꯨꯡ ꯇꯔꯦꯠ ꯇꯥꯏꯌꯦꯕ
ꯎꯝ
ꯅꯪ ꯂꯥꯛꯑꯝꯃꯦꯅ ꯍꯥꯏꯕ ꯅꯨꯡꯗꯥꯡꯗ ꯐꯣꯟ ꯇꯧꯔꯛꯀꯗꯕꯖꯨ ꯋꯥꯔꯕꯅꯤꯅ ꯇꯧꯔꯛꯄ ꯅꯪꯗ꯭ꯔꯦꯗ ꯑꯗꯨ ꯅꯪ ꯐꯣꯟ ꯇꯧꯔꯛꯑꯝ ꯕꯗꯣ ꯀꯔꯤꯕꯨ ꯂꯩꯒꯦ ꯅꯪ ꯉꯔꯥꯡ ꯂꯥꯛꯑꯝꯕꯗꯨꯕꯨ
ꯑꯁ ꯎꯅꯗ ꯀꯨꯏꯔꯦꯅ ꯁꯨꯝ ꯂꯥꯛꯑꯝꯕꯅꯤꯗ ꯑꯗꯣ ꯑꯗꯣ ꯂꯨꯍꯣꯡꯕꯒꯤ ꯃꯇꯥꯡꯗꯣ
ꯎꯝ
ꯑꯩꯅ ꯁꯨꯝ ꯎꯕꯗꯗꯤ ꯁꯨꯃꯥꯏꯅꯖꯨ ꯇꯧꯋꯦꯕ ꯍꯥꯏꯗꯤ ꯃꯣꯏꯖꯦ ꯁꯨꯃꯥꯏꯅ ꯑ ꯑꯗꯨꯅ ꯆꯦꯟꯕꯒꯤꯅꯤꯗꯅ ꯑꯗꯨꯒ ꯃꯣꯏꯖꯦ ꯍꯥꯏꯅ ꯁꯤꯡꯅꯕ ꯍꯥꯏꯅ ꯁꯤꯡꯅꯕ ꯍꯥꯏꯅ ꯁꯤꯡꯅꯕ ꯂꯥꯛꯄꯖꯦ ꯃꯣꯏꯗꯤ ꯑꯩꯈꯣꯏꯒꯤ ꯃꯩꯇꯩꯒꯤ ꯂꯣꯟꯗꯥꯗ ꯃꯥꯡꯒꯣꯟ ꯀꯥꯕ ꯍꯥꯏꯅ ꯍꯥꯏꯗꯅ
ꯎꯝ ꯋꯥꯔꯣꯏ ꯄꯣꯠ ꯊꯥꯕ ꯀꯥꯏꯅ ꯍꯥꯏꯅꯩ
ꯋꯥꯔꯣꯏ ꯄꯣꯠ ꯊꯥꯕꯗꯨꯅ ꯀꯣꯟꯅꯅꯦ ꯃꯥꯡꯒꯣꯟ ꯀꯥꯕꯗꯨꯅ ꯍꯥꯟꯗꯣꯏꯕ
ꯑꯍꯥꯟꯕ ꯂꯥꯛꯄꯗ ꯋꯥꯔꯣꯏ ꯄꯣꯠꯊꯥꯕꯖꯨ ꯇꯧꯋꯦ ꯑꯩꯈꯣꯏꯗꯤ ꯃꯥꯡꯒꯣꯟ ꯀꯥꯕꯖꯨ ꯇꯧꯋꯦ
ꯑꯗꯒꯤ ꯑꯍꯥꯝꯕ ꯑꯍꯝ ꯆꯦꯟꯕ ꯅꯠꯇꯕꯤꯗ ꯍꯥꯏꯅ ꯁꯤꯡꯅꯕ ꯂꯥꯛꯄꯗꯨꯅ ꯃꯥꯡꯒꯣꯟ ꯀꯥꯕ ꯍꯥꯏꯅ ꯍꯥꯏꯅꯩꯗꯅ ꯑꯗꯨꯒ ꯃꯣꯏꯒꯤ ꯃꯥꯡꯒꯣꯟ ꯀꯥꯕ ꯅꯨꯃꯤꯠꯁꯤꯗꯅꯦ ꯁꯨꯃꯥꯏꯅ ꯅꯨꯄꯥ ꯃꯌꯨꯝꯁꯤꯗꯒꯤ ꯅꯨꯄꯤꯁꯤꯒꯤ ꯐꯤꯔꯣꯟ ꯍꯥꯏꯗꯤ ꯑꯥ ꯔꯥꯅꯤ ꯀꯩ ꯀꯥ ꯑꯥ ꯈ꯭ꯋꯥꯡꯒꯤꯗꯨꯅ ꯍꯣꯔꯦꯟ ꯍꯌꯦꯡ ꯀꯣꯟꯅ ꯑꯃꯨꯛ ꯇꯧꯔꯖꯨ ꯑꯍꯥꯝꯕꯒꯤꯗ ꯂꯥꯛꯄꯗꯗꯤ ꯑꯗꯨꯝ
ꯃꯨꯀꯥ ꯁꯨꯠ ꯀꯨꯝꯕ ꯃꯨꯀꯥ ꯁꯨꯠ ꯀꯨꯝꯕ ꯑꯗꯨꯃꯥꯏꯅ ꯄꯨꯔꯛꯑꯅꯤꯗꯅ ꯑꯗꯨꯃꯥꯏꯅ ꯄꯨꯔꯛ ꯑꯅꯤ ꯑꯗꯒꯤꯗꯤ ꯑꯆꯥ ꯑꯊꯛꯀꯁꯦ ꯍꯥꯏꯗꯤ ꯑꯥ ꯀꯣꯝꯂꯥ ꯁꯦꯝ ꯑꯊꯨꯝ ꯑꯍꯥꯎ
ꯀꯕꯣꯛꯀ ꯃꯌꯥꯝ ꯄꯨꯔꯛꯏꯗ ꯃꯈꯟ ꯃꯈꯟ ꯄꯨꯔꯛꯏ
ꯀꯩꯀꯥꯒꯁꯦ ꯄꯨꯔꯛꯑꯅꯤ ꯑꯗꯨꯒ ꯃꯣꯏꯒꯤ ꯃꯤ ꯑꯗꯨꯝ ꯇꯔꯥꯃꯨꯛ ꯅꯠꯇ꯭ꯔꯒ ꯇꯔꯥꯃꯉꯥꯃꯨꯛ ꯂꯥꯛꯇꯣꯏꯅꯦꯕ ꯅꯨꯄꯥ ꯃꯌꯨꯝꯁꯤꯗꯒꯤ ꯍꯥꯏꯗꯤ ꯅꯨꯄꯤ ꯈꯔ ꯅꯨꯄꯥ ꯈꯔ ꯑꯗꯨꯃꯥꯏꯅ ꯂꯥꯛꯑꯅꯤ ꯑꯗꯨꯒ ꯃꯥꯡꯒꯣꯟꯗꯨ ꯅꯨꯄꯤ ꯃꯌꯨꯝꯁꯤꯗꯁꯨ ꯃꯣꯏꯁꯦ ꯂꯥꯛꯀꯅꯤ ꯍꯥꯏꯅ ꯅꯨꯄꯤꯒꯤ ꯁꯥꯏꯠꯇꯒꯤ ꯑꯍꯜ ꯂꯃꯟꯁꯤꯡꯁꯦ ꯎꯝ ꯊꯧꯔꯥꯡ ꯇꯧꯔꯥ ꯉꯥꯏꯔ ꯂꯩꯔꯝꯗꯣꯏꯅꯦꯕ
ꯎꯝ
ꯑꯗꯒꯤꯗꯤ ꯃꯣꯏ ꯄꯣꯔꯛ ꯑꯅꯤ ꯑꯗꯨꯒ ꯃꯣꯏꯁꯦ ꯂꯥꯛꯑꯒ ꯈꯨꯔꯨꯝꯅꯔꯅꯤꯀꯣ ꯑꯗꯒꯤ ꯅꯨꯄꯥꯖꯤꯡꯁꯤꯅ ꯅꯨꯄꯥꯖꯤꯡꯁꯤꯅ ꯃꯥꯡꯒꯣꯟꯗ ꯐꯝꯃꯒ ꯋꯥꯔꯤ ꯋꯥꯇꯥꯏ ꯀꯃꯥꯏ ꯀꯃꯥꯏꯅ ꯇꯧꯕꯥ ꯅꯨꯄꯤꯅ ꯀꯃꯥꯏꯅ ꯇꯧꯕ ꯅꯨꯄꯥꯅ ꯀꯃꯥꯏ ꯇꯧꯕ ꯍꯥꯏꯅ ꯋꯥꯔꯤ ꯋꯥꯇꯥꯏꯒ ꯇꯧꯔꯅꯤ꯫
ꯎꯝ꯫
ꯑꯗꯨꯒ ꯅꯨꯄꯤꯁꯤꯡꯁꯤꯅ ꯃꯅꯨꯡꯗ ꯅꯨꯄꯤꯁꯤꯡ ꯑꯃꯨꯛ ꯇꯧꯔꯅꯤ ꯋꯥꯔꯤ ꯑꯗꯒꯤꯗꯤ ꯅꯨꯄꯤꯁꯤꯡꯗꯨꯒꯤ ꯃꯔꯛꯇ ꯀꯩꯅꯥꯗꯨꯁꯨ ꯌꯥꯎꯗꯣꯏꯅꯦ ꯑꯗꯨꯒ ꯃꯣꯏꯖꯦ ꯆꯥꯔꯒ ꯃꯣꯏ ꯄꯨꯣꯔꯛꯄ ꯑꯆꯥꯄꯣꯠꯁꯤꯡꯗꯨꯁꯨ ꯆꯥꯃꯤꯟꯅꯔꯅꯤ ꯑꯗꯨꯒ ꯅꯨꯄꯤꯔꯣꯝꯒꯤ ꯁꯥꯏꯠꯇꯒꯤ ꯊꯧꯔꯥꯡ ꯇꯧꯔꯝꯕꯁꯤꯡꯗꯨꯁꯨ ꯆꯥꯃꯤꯟꯅꯔꯅꯤ ꯑꯗꯨꯒ ꯑꯗꯨꯃꯥꯏꯅ ꯇꯧꯔꯒ ꯍꯥꯏꯅ ꯁꯤꯡꯅꯔꯅꯤ ꯑꯗꯨꯒ
ꯍꯣꯔꯦꯟ ꯆꯠꯂꯝꯗꯥꯏꯁꯤꯗ ꯃꯅꯦꯝꯕꯣꯛ ꯃꯀꯨꯕꯣꯛ ꯀꯅꯥ ꯀꯅꯥꯅ ꯅꯨꯄꯤꯁꯤꯗꯒ ꯄꯩꯁꯥꯒ ꯄꯤꯔꯝꯃꯦꯕꯀꯣ ꯑꯗꯒꯤ ꯅꯨꯄꯤꯁꯤꯅꯒ ꯈꯨꯔꯨꯝꯗꯅꯒ ꯇꯧꯋꯦꯕ ꯑꯩꯅ ꯎꯕꯗ ꯁꯨꯝ ꯐꯣꯟꯗ꯫
ꯇꯧꯔꯤꯅꯦ꯫
ꯑꯗꯨꯃꯥꯏꯅ ꯑꯗꯨꯃꯥꯏꯅ ꯇꯧꯋꯦ ꯑꯗꯨꯃꯥꯏꯅ ꯇꯧꯔꯥ ꯃꯇꯨꯡꯗ ꯑꯗꯨꯃꯥꯏꯅ ꯍꯥꯏꯅ ꯁꯤꯡꯅꯈ꯭ꯔꯦꯗꯅꯥ꯫ ꯑꯗꯨꯃꯥꯏ ꯍꯥꯏꯅ ꯁꯤꯡꯅꯈꯤꯕ ꯗꯩꯗꯤ ꯈꯔ ꯂꯩꯔꯒ ꯃꯣꯏ ꯅꯨꯄꯤꯒꯤꯁꯨ ꯅꯨꯄꯥꯒꯤꯁꯨ ꯀꯨꯊꯤ ꯌꯦꯡꯕ ꯍꯥꯏꯅ ꯀꯨꯊꯤ ꯌꯦꯡꯉꯅꯤ꯫
ꯆꯞ ꯃꯥꯟꯅꯩꯌꯦ ꯑꯩꯈꯣꯏꯁꯨꯨꯃꯥꯏꯅ ꯂꯣꯏ ꯇꯧꯋꯦ ꯅꯣꯏꯒ ꯑꯩꯈꯣꯏꯒ ꯃꯥꯟꯅꯩ꯫
ꯅꯣꯏ ꯑꯩꯈꯣꯏ ꯍꯥꯏꯕ ꯅꯠꯇꯤꯌꯦ ꯑꯩ ꯍꯥꯏꯁꯦ ꯆꯠꯅꯕꯤꯅꯦ ꯆꯠꯅꯕꯤ ꯍꯥꯏꯗꯤ ꯃꯩꯇꯩꯒꯤ ꯆꯠꯅꯕꯤ ꯑꯩꯅ ꯐꯣꯟꯗ ꯎꯕꯗꯣ꯫
ꯎꯝ꯫
ꯑꯗꯨꯅꯦ ꯑꯗꯨꯃꯥꯏꯅ ꯀꯨꯊꯤ ꯌꯦꯡꯉꯕ ꯃꯇꯨꯡꯗ ꯅꯨꯞ ꯂꯨꯍꯣꯡꯕꯒꯤ ꯃꯇꯝ ꯂꯦꯞꯄꯖꯦꯅ ꯍꯥꯏꯔꯅꯤ ꯑꯗꯒꯤꯗꯤ ꯑꯍꯟ ꯑꯅꯤ ꯑꯍꯨꯝ ꯂꯥꯛꯑꯒ ꯂꯨꯍꯣꯡꯕꯒꯤ ꯃꯇꯝ ꯑꯃꯨꯛ ꯂꯦꯞꯄꯅꯤ ꯅꯨꯄꯤ ꯃꯌꯨꯝꯁꯤꯗ ꯂꯥꯛ ꯑꯒ꯫
ꯑꯗꯨꯒ ꯂꯨꯍꯣꯡꯕ ꯃꯇꯝ ꯌꯧꯔꯅꯤ ꯑꯗꯨꯒ ꯂꯨꯍꯣꯡꯕꯒꯤ ꯃꯇꯝ ꯌꯧꯔꯅꯤ ꯑꯗꯨꯒꯤ ꯃꯃꯥꯡꯁꯤꯗ ꯍꯩꯖꯤꯕꯣꯠ ꯑꯅ ꯇꯧꯋꯦꯕ꯫ ꯍꯩꯔꯨꯛ ꯍꯩ ꯆꯥꯕ ꯀꯥꯏꯅꯁꯨ ꯍꯥꯏꯅꯕꯅꯦꯕ꯫
ꯎꯝ꯫
ꯑꯗꯨꯒꯤ ꯅꯨꯄꯥ ꯃꯌꯨꯝꯁꯤꯗꯅꯦ ꯑꯆꯥꯄꯣꯠꯁꯦ
ꯃꯩ ꯌꯥꯝ ꯄꯨꯔꯛꯇꯣꯏꯅꯦ ꯍꯥꯏꯗꯤ ꯎꯝ ꯕꯣꯛꯁ ꯕꯣꯛꯁꯇ ꯍꯧꯖꯤꯛꯀꯥꯟꯒꯤ ꯇꯧꯕꯗꯣ ꯑꯗꯨꯃꯥꯏꯅ ꯕꯣꯛꯁ ꯕꯣꯛꯁꯇ ꯑꯗꯩ ꯅꯨꯄꯤꯁꯤꯒꯤ ꯗ ꯅꯨꯄꯥꯖꯤꯅ ꯑꯆꯥꯄꯣꯠ ꯇꯣ ꯀꯌꯥꯃꯨꯛ ꯊꯧꯔꯥꯡ ꯇꯧꯔꯛꯎꯒꯦ ꯒꯥꯏꯅ ꯍꯪꯉꯛꯇꯣꯏꯅꯤ ꯅꯨꯄꯤꯁꯤꯅ ꯑꯗꯨꯝ ꯀꯣꯟꯅ ꯇꯧꯕ ꯃꯔꯛ ꯀꯥꯏꯒꯤ ꯀꯣꯟꯅꯗꯧꯕ ꯆꯥꯡꯗꯣ ꯑꯗꯨꯝ ꯍꯥꯏꯒ꯭ꯔꯅꯤꯗꯅ꯫
ꯑꯗꯨꯒ
ꯄꯣꯔꯛꯑꯅꯤ ꯑꯗꯨꯒ ꯃꯣꯏ ꯅꯨꯄꯥ ꯃꯌꯨꯝꯗꯒꯤ ꯃꯌꯥꯝ ꯂꯥꯛꯑꯅꯤ꯫ ꯃꯤ ꯃꯌꯥꯝ ꯅꯨꯄꯤꯔꯣꯝꯗꯁꯨ ꯃꯌꯥꯝ ꯂꯩꯔꯝꯃꯅꯤꯗꯅ ꯑꯗꯨꯒ ꯑꯆꯥꯄꯣꯠꯁꯤꯡꯖꯦ ꯎꯝ ꯁꯨꯃꯥꯡꯗ ꯄꯨꯔꯥ ꯊꯝꯃꯅꯤ ꯃꯣꯏꯒꯤ ꯂꯥꯏꯒꯤ ꯇꯤꯟꯒꯤ ꯀꯩꯀꯥ ꯈꯔ ꯇꯧꯔꯅꯤ ꯀꯠꯄ ꯈꯣꯠꯄ ꯁꯨꯃꯥꯡꯗ ꯑꯗꯨꯒ ꯅꯨꯄꯤ ꯅꯨꯄꯤ ꯀꯩꯅꯥꯖꯤꯒꯤ ꯃꯃꯥꯟꯅꯕꯤꯖꯤꯡꯖꯨ ꯕꯥꯇꯣꯟ ꯇꯧꯗꯣꯏꯅꯤ ꯍꯩꯖꯤꯡꯕꯣꯠꯀꯤ ꯂꯨꯍꯣꯡꯕꯒꯤ ꯍꯩꯖꯤꯡꯄꯣꯠ ꯅꯨꯃꯤꯠꯁꯤꯗ ꯑꯆꯥꯄꯣꯠ ꯆꯥꯕ ꯂꯥꯛꯅꯗꯣꯏꯅꯦ ꯃꯃꯥꯟꯅꯕꯤꯖꯤꯡꯖꯦ
ꯎꯝ
ꯑꯗꯨꯒ ꯑꯆꯥꯄꯣꯠꯁꯦ ꯅꯨꯄꯥ ꯃꯌꯨꯝꯒꯤ ꯑꯗꯨꯒꯤ ꯂꯥꯛꯄꯁꯤꯗ ꯅꯨꯄꯤꯁꯤꯒꯤ ꯉꯁꯥꯏꯒꯤ ꯍꯥꯏꯕꯗꯣ ꯔꯥꯅꯤꯅꯦ ꯋꯥꯡꯈꯩꯅꯦ ꯑ ꯐꯤꯒꯦꯅꯦ ꯊꯝꯕꯥꯜ ꯂꯩꯈꯣꯛ ꯑꯗꯒꯤ ꯃꯥꯒꯤ ꯑꯗꯨꯃꯥꯏꯅ ꯄꯨꯔꯛꯀꯅꯤ ꯑꯗꯨꯒ ꯈꯣꯡꯎꯞ ꯃꯥꯒꯤ ꯁꯅꯥ ꯂꯤꯀꯣꯟ ꯁꯅꯥ ꯂꯤꯀꯣꯟꯖꯦ ꯍꯧꯖꯤꯛꯀꯥꯟꯗꯤ ꯑꯁꯦꯡꯕꯒ ꯌꯥꯝ ꯇꯨꯅꯔꯦ ꯄꯩꯁꯥ ꯌꯥꯝ ꯄꯥꯏꯕ ꯃꯤ ꯂꯩꯔꯕꯅꯤꯅ
ꯃꯥꯒꯤ ꯐꯅꯦ ꯂꯤꯀꯣꯟꯒꯗꯣ ꯑꯁꯦꯡꯕ ꯑꯗꯨꯝ ꯄꯨꯔꯛꯄ ꯍꯥꯏꯇꯥꯔꯦ
ꯕꯣꯔ ꯕꯥꯔꯇꯣꯟ ꯀꯗꯣ ꯁꯅꯥꯏ ꯂꯥꯛꯅꯒ ꯂꯣꯏ ꯍꯨꯛꯅꯔꯦ ꯀꯩꯅꯣ
ꯑꯗꯨꯃꯥꯏꯅ ꯇꯧꯔꯒ ꯑ ꯄꯣꯔꯛꯑꯅꯤ ꯑꯗꯨꯒ ꯀꯩꯅꯥꯁꯤꯗ ꯄꯤꯔꯅꯤ ꯑꯗꯨꯒ ꯃꯣꯏ ꯑꯆꯥ ꯑꯊꯛ ꯃꯌꯥꯝꯁꯦ ꯆꯥꯃꯤꯟꯅꯔꯒ ꯂꯩꯔꯅꯤꯗꯅ ꯃꯣꯏꯁꯤꯡꯖꯦ
ꯎꯝ
ꯑꯗꯨꯒ ꯂꯣꯏꯠ ꯔꯦ ꯍꯥꯏꯔꯒꯅ ꯅꯨꯄꯥ ꯃꯌꯨꯝꯒꯤ ꯃꯤꯁꯤꯡꯖꯤ ꯆꯠꯈ꯭ꯔꯅꯤ ꯑꯗꯨꯒ ꯅꯨꯄꯤ ꯃꯌꯨꯝꯒꯤꯗꯤ ꯂꯩꯍꯧꯒꯤꯅꯤ ꯍꯥꯏꯗꯤ ꯎꯝ ꯃꯃꯥꯟꯅꯕꯤꯁꯤꯡ ꯃꯌꯥꯝ ꯂꯥꯛꯇꯣꯏꯅꯦꯕ ꯑꯗꯨ ꯅꯨꯃꯤꯠꯁꯤꯗꯗꯤ ꯑꯌꯨꯛꯇꯁꯨ ꯅꯨꯡꯊꯤꯟꯗꯁꯨ ꯅꯨꯡꯗꯥꯥꯎ ꯑꯣꯏꯔꯣ ꯑꯗꯨꯝ ꯃꯥꯏ ꯃꯥꯏꯀꯤ ꯃꯃꯥꯟꯅꯕꯤꯁꯤꯡꯗꯨꯅ ꯁꯪꯕ ꯃꯇꯝ ꯗ ꯍꯦꯛꯇ ꯂꯥꯛꯇꯣꯏꯅꯦꯕ ꯑꯗꯨꯒꯤ ꯑꯗꯨꯃꯥꯏꯅ ꯍꯦꯛꯇ ꯂꯥꯛꯇꯧꯕꯅꯤꯅ ꯀꯩꯅꯥꯁꯤꯗꯤ ꯑꯗꯨꯝ ꯔꯦꯗꯤꯗ ꯂꯩꯔꯗꯣꯏꯅꯦꯕ ꯗ꯭ꯔꯦꯁꯁꯦ ꯅꯥꯟꯅ ꯁꯦꯠꯂꯒ ꯂꯣꯏꯁꯤꯜꯂꯒ ꯀꯦꯔꯒ ꯑꯗꯨꯝ ꯃꯃꯥꯟꯅꯕꯤꯖꯤꯡ ꯂꯥꯛꯄꯁꯤꯡꯗꯣ ꯍꯔꯥꯎ ꯍꯔꯥꯎ ꯑꯣꯛꯅꯕꯀꯣ ꯑꯗꯨꯝ ꯇꯧꯔ ꯂꯩꯗꯣꯏꯅꯦꯕ ꯃꯥꯗꯤ
ꯍꯣꯏ
ꯑꯗꯨꯃꯥꯏꯅ ꯇꯧꯔꯅꯤ ꯑꯗꯨꯒ ꯃꯃꯥꯟꯅꯕꯤꯁꯤꯡ ꯂꯥꯛꯄꯗꯣ ꯑꯆꯥ ꯑꯊꯛ ꯆꯥꯃꯤꯟꯅꯗꯅ ꯑꯗꯒꯤ ꯉꯁꯥꯏ ꯅꯨꯄꯥ ꯃꯌꯨꯝꯗꯒꯩ ꯄꯣꯔꯛꯄ
ꯑꯆꯥꯄꯣꯠꯁꯤꯡꯒꯁꯦ ꯍꯥꯞ ꯄꯤꯗꯣꯏꯅꯦꯕ ꯑꯃ ꯑꯣꯏꯒꯦꯔꯥ ꯑꯅꯤ ꯑꯣꯏꯒꯦꯔꯥ ꯃꯥꯅ ꯄꯤꯅꯤꯡꯕ ꯆꯥꯡꯗꯨꯗ ꯑꯗꯨꯝ
ꯑꯝ
ꯑꯗꯨꯃꯥꯏꯅ ꯍꯥꯞꯄꯤꯔꯅꯤ ꯑꯗꯨꯒ ꯆꯠ ꯃꯃꯥꯟꯅꯕꯤꯁꯤꯡꯁꯨ ꯍꯟꯒ꯭ꯔꯅꯤ ꯑꯗꯨꯒ ꯍꯟ ꯅꯣꯡꯉꯥꯜꯂꯒ ꯎꯝ ꯅꯨꯃꯤꯠ ꯅꯤꯅꯤꯒꯤ ꯃꯃꯥꯡ ꯂꯨꯍꯣꯡꯕꯒꯤ ꯅꯨꯃꯤꯠ ꯅꯤꯅꯤꯒꯤ ꯃꯃꯥꯡꯗ ꯍꯩꯖꯤꯡꯄꯣꯠꯁꯦ ꯇꯧꯅꯕꯁꯨ ꯂꯩ ꯑꯗꯨꯒ ꯅꯣꯡꯃ ꯋꯥꯠꯂꯤꯉꯩꯗ ꯇꯧꯕꯁꯨ ꯂꯩ ꯈꯔ ꯑꯗꯨꯝ ꯅꯨꯃꯤꯠ ꯍꯨꯝꯅꯤꯒꯨꯝꯕ ꯋꯥꯠꯂꯤꯉꯩꯗ ꯇꯧꯕꯁꯨ ꯂꯩ ꯑꯗꯨꯗꯤ ꯃꯤ ꯃꯤꯒꯤ ꯑꯗꯨꯝ ꯏꯃꯨꯡ ꯏꯃꯨꯡꯗꯨꯒꯤ ꯃꯑꯣꯡꯅꯦꯕꯀꯣ ꯄꯥꯝꯖꯕ ꯍꯥꯏꯇꯥꯔꯦ
ꯃꯥꯟꯅꯤ ꯂꯥꯞꯄꯤꯉꯩ ꯇꯧꯕꯁꯨ ꯂꯩ ꯅꯛꯁꯜꯂ ꯇꯧꯕꯁꯨ ꯂꯩ
ꯑꯗꯨꯒ ꯍꯥ ꯑꯗꯨꯃꯥꯏꯅ ꯑꯗꯨꯒ ꯑꯃꯨꯛ ꯂꯨꯍꯣꯡꯕꯩ ꯃꯇꯝ ꯌꯧꯔꯛꯑꯅꯤ ꯂꯨꯍꯣꯡꯕ ꯅꯨꯃꯤꯠꯇꯗꯤ ꯂꯨꯍꯣꯡꯗ꯭ꯔꯤꯉꯩ ꯃꯃꯥꯡꯗ
ꯂꯩ ꯂꯦꯡꯕ ꯍꯥꯏꯅ ꯀꯨꯟꯗꯣ ꯍꯣꯔꯦꯟ ꯍꯨꯛꯅꯕꯁꯦ ꯂꯦꯡꯗꯣꯏꯅꯦꯕ ꯑꯗꯨꯒꯤ ꯂꯩꯖꯤꯅ ꯑꯃꯨꯛ ꯑꯉꯥꯡꯖꯤꯡꯅ ꯑꯌꯨꯛ ꯀꯅꯥ ꯀꯅꯥ ꯅꯣꯏ ꯌꯨ ꯊꯤꯔꯒ ꯀꯨꯟꯗꯣꯁꯦ ꯂꯩꯀꯥꯏꯒꯤ ꯊꯪꯅꯕꯖꯤꯡꯒꯤ ꯄꯥꯟꯕꯖꯤꯡꯗꯒꯤ ꯂꯨꯍꯣꯡꯕꯩꯅꯦ ꯍꯥꯏꯔꯒ ꯍꯦꯛꯇꯣꯏꯅꯦꯕ ꯑꯈꯣꯏ ꯁꯤꯗꯗꯤ ꯀꯨꯗꯣꯒꯨꯝꯕꯗꯣ ꯂꯩꯕꯗꯣ ꯆꯠꯅ